ꯇꯥꯕ꯭ꯔꯥ ꯑꯧ ꯇꯥꯏꯌꯦ ꯇꯥꯏꯌꯦ ꯍꯣꯏ
ꯑꯣ ꯀ꯭ꯔꯤ ꯇꯩꯕ꯭ꯔꯣ
ꯑꯁ ꯀꯩꯝꯇ ꯇꯧꯗꯦꯗ ꯑꯗꯨꯁꯨ ꯐꯝꯔꯤꯌꯦ ꯍꯧꯖꯤꯛꯇꯤ
ꯑꯣ ꯆꯥꯛ ꯆꯥꯔꯕꫭ
ꯆꯥꯗ꯭ꯔꯤ ꯍꯤ ꯍꯤ ꯍꯤ ꯆꯥꯕ ꯇꯟꯕ ꯑꯗꯒꯤꯁꯨꯨꯝ ꯐꯝꯔ ꯂꯩꯕꯅꯤ ꯉꯁꯥꯏ ꯏꯚꯤꯅꯤꯡꯗ ꯀꯩꯅꯣ ꯆꯥꯕ ꯑꯆꯥꯄ ꯃꯦꯀ꯭ꯔꯣꯅꯤ ꯆꯥꯕ ꯑꯗꯨꯒꯤ
ꯑꯣ ꯑꯥ
ꯆꯥꯔꯕꯣ
ꯍꯣꯏ ꯍꯧꯖꯤꯛꯅ
ꯍꯣꯏ ꯍꯧꯖꯤꯛꯅ ꯑꯣ ꯀꯩ ꯏꯟꯁꯥꯡ ꯆꯥꯒꯦ
ꯉꯁꯤꯗꯤ ꯌꯦꯟꯁꯥ ꯆꯥꯏꯌꯦ
ꯑꯣ ꯍꯥꯎꯅꯤ ꯍ ꯍ
ꯎꯍꯦ ꯍꯦ ꯅꯪꯗꯤ ꯅꯪꯗꯤ ꯀ꯭ꯔꯤ ꯏꯟꯁꯥꯡ ꯊꯣꯡꯕ꯭ꯔꯣ
ꯑꯍ ꯍ ꯍ ꯑꯩ ꯈꯣꯏꯗꯗꯥꯅ ꯊꯣꯡꯕꯒꯤ ꯈꯪ ꯑꯈꯣꯏ ꯗꯗꯥꯟ ꯊꯣꯡꯕꯩ ꯈꯪꯗꯦ ꯑꯂꯨꯒꯨꯝꯕ ꯊꯣꯡꯉꯝꯅꯤ ꯑꯩ ꯑꯩꯅ ꯊꯣꯡꯗꯦꯕꯀꯣ ꯉꯁꯤꯗꯤ ꯑꯦ ꯍꯦ ꯍꯦ ꯍꯦ
ꯑꯥ ꯑꯥ ꯅꯪꯗꯤ ꯔꯦꯟ ꯂꯩꯕ꯭ꯔꯣ
ꯍꯣꯔ ꯔꯦꯟꯗ ꯂꯩ ꯑꯩꯈꯣꯏ ꯗꯗꯥꯒ
ꯑꯣ
ꯅꯪꯗꯤ
ꯑꯩꯗꯤ ꯍꫭꯁꯇ‌ꯦꯜꯗ ꯂꯩꯕ
ꯑꯣ ꯀꯣꯂꯦꯖ ꯀꯣꯂꯦꯖ ꯀꯥꯕ꯭ꯔꯣ
ꯍꯣꯏ ꯀꯣꯂꯦꯖ
ꯏꯁ ꯀꯣꯂꯦꯖ ꯀꯥꯕꯗꯣ ꯍꯣꯁꯇꯦꯜꯗ ꯂꯩꯕ ꯅꯨꯡꯉꯥꯏꯕ꯭ꯔꯥ ꯇꯥꯏꯀꯣ ꯍꯜꯂꯣ ꯍꯜꯂꯣ ꯇꯥꯕ꯭ꯔꯣ ꯇꯥꯗꯕ꯭ꯔꯣ ꯑꯩꯗꯤ ꯇꯥꯗ꯭ꯔꯦ